ꯑꯣ ꯉꯍ ꯇꯥꯕ꯭ꯔꯥ
ꯍꯣꯏ ꯇꯥꯏꯌꯦꯦ
ꯑꯣ ꯇꯥꯏꯦꯀꯣ
ꯍꯥ
ꯐꯖꯅ ꯇꯥꯕ꯭ꯔꯥ
ꯍꯣꯏ ꯐꯜꯂꯅ ꯇꯥꯏ
ꯑꯣ ꯆꯥꯛ ꯆꯥꯛꯈ꯭ꯔꯕꯣ
ꯍꯣꯏ ꯆꯥꯛ ꯆꯥꯔꯦ
ꯈ꯭ꯔꯤ ꯏꯟꯁꯥꯡ ꯆꯥꯕ꯭ꯔꯥ
ꯍꯋꯥꯏ ꯆꯥ
ꯑꯣ ꯌꯥ ꯍꯋꯥꯏꯦ ꯀꯔꯝꯕ ꯍꯋꯥꯏ ꯑꯣꯏꯕ꯭ꯔꯒꯣ
ꯑ
ꯋꯥ ꯍꯋꯥꯏꯗꯨ ꯀꯔꯝꯕ ꯍꯋꯥꯏ ꯑꯣꯏꯕ꯭ꯔꯥ
ꯀꯔꯝꯕ ꯍꯕ ꯑ ꯅꯤ ꯀ
ꯃꯌꯥꯡꯒꯤ ꯍꯋꯥꯏ
ꯍ
ꯃꯌꯥꯡꯒꯤ ꯍꯋꯥꯏꯁꯤ ꯀꯔꯝꯕ ꯑꯣꯏꯕ꯭ꯔꯥ ꯀꯣ ꯃꯨꯁꯨꯔꯤ ꯑꯣꯏꯕ꯭ꯔꯥ ꯃꯪꯒꯜ ꯇꯪꯈꯥꯏ ꯑꯣꯏꯕ꯭ꯔꯥ ꯀꯔꯤ ꯑꯣꯏꯕ꯭ꯔꯥ ꯀꯣ
ꯈꯪꯗꯦ ꯍꯥꯏꯁꯨ
ꯃꯌꯥꯝꯒꯤ ꯍꯋꯥꯏ ꯃꯆꯥꯗꯨꯔꯥ
ꯑꯥ
ꯃꯨꯁꯔꯤ ꯑꯣꯏꯕ꯭ꯔ ꯗꯥ ꯃꯨꯁꯔꯤ ꯑꯣꯏꯕ꯭ꯔꯥ
ꯗꯥꯜ ꯃꯨꯁꯨꯕꯤ ꯈꯪꯗꯦ ꯑꯥꯏꯅꯥ ꯊꯣꯡꯗꯦ
ꯎꯝ ꯑꯣ ꯊꯣꯡꯗ꯭ꯔꯁꯨ ꯅꯪꯗꯤ ꯆꯥꯏꯀꯣ ꯎꯝ
ꯎꯝ ꯅꯈꯣꯏꯗꯤ ꯆꯥꯔꯕ꯭ꯔꯣ
ꯍꯣꯏ ꯆꯥꯔꯦ ꯑꯩꯁꯨ
ꯑꯈꯣꯏꯗꯤ ꯀꯔꯤ ꯍꯖꯟ ꯆꯌꯦ
ꯑꯩꯗ ꯉꯁꯤꯁꯦ ꯇꯤꯟ ꯄꯤꯁ ꯑꯣꯏꯅ ꯆꯥꯏ
ꯏꯪꯂꯤꯁ
ꯍꯣꯏ
ꯑꯕ꯭ꯔꯣ
ꯍꯕ
ꯍꯣꯏ ꯑꯗꯨꯝ ꯍꯥꯎꯋꯤꯅꯦ ꯐꯤꯁ ꯆꯥꯕꯗꯤ ꯀꯔꯝꯍꯥꯏꯅ ꯍꯥꯎꯔꯣꯏꯒꯦꯔ
ꯊꯨꯝꯗ꯭ꯔ
ꯎꯝ ꯅꯠꯇꯦ ꯑꯩꯅꯗꯤ ꯊꯣꯡꯗꯦ
ꯍꯥ
ꯑꯩꯅ ꯊꯣꯡꯗꯦꯕ
ꯑꯣ
ꯑꯩꯒꯤ ꯁꯤꯁꯇꯔ ꯏꯂꯨꯅꯀꯣ
ꯑ
ꯏꯥꯅ ꯊꯣꯡꯕꯅꯦ
ꯑꯣꯐ
ꯎꯝ ꯑꯗꯣ ꯅꯪꯗꯤ ꯁꯤ ꯄꯥꯏꯕꯕꯁꯤꯦ ꯀꯨꯏꯔꯕ꯭ꯔꯥ
ꯍꯥ
ꯑꯁꯤꯒꯤ ꯄ꯭ꯂꯦꯠꯐꯣꯝ ꯍꯥꯏꯕꯁꯦ ꯀꯨꯏꯈ꯭ꯔꯕ
ꯑꯔꯥꯛ
ꯑꯁꯤ ꯑꯩꯈꯣꯏ ꯏꯕꯥꯅꯤꯅ ꯍꯧꯖꯤꯛ ꯋꯥꯔꯤ ꯁꯥꯕꯁꯦ ꯑꯁꯤꯒꯤ ꯄ꯭ꯂꯦꯠꯐꯣꯝꯁꯦ ꯃꯁꯤ ꯄꯥꯏꯕ ꯀꯨꯏꯈ꯭ꯔꯕꯕ
ꯍꯥ ꯍꯣꯏ ꯀ ꯍꯥꯏꯦ ꯑꯗꯨ ꯍꯥꯏꯋꯥ ꯌꯥꯗꯦ ꯅꯠꯇ꯭ꯔꯥ
ꯈꯪꯗꯦ ꯑꯩꯁꯨ ꯑꯩꯒꯤ ꯉꯁꯤꯅ ꯐꯥꯔꯁ ꯇꯝꯅꯦꯕꯀꯣ ꯑꯗꯨꯗꯣ ꯑ ꯑꯗꯨ ꯁꯤꯒꯨꯝꯕ ꯄꯥꯏꯕ ꯁꯤꯒꯨꯝꯕꯗꯤ ꯍꯪꯕꯗ ꯀꯩꯁꯨ ꯀꯥꯏꯗꯦ ꯍꯥꯏꯌꯦ ꯑꯗꯣ ꯂꯥꯏꯛ ꯑꯩꯈꯣꯏꯒꯤ ꯃꯥꯒꯤ ꯀꯔꯤ ꯍꯥꯏꯁꯤꯔꯥ ꯑꯣ ꯏꯟꯀꯝꯗꯀꯣ ꯑꯗꯨꯒꯨꯝꯕꯕꯁꯤ ꯍꯥꯏꯒꯅꯣ ꯍꯥꯏꯕꯅꯤ ꯏꯟꯀꯝꯒꯨꯝꯕ ꯑꯗꯨꯒ ꯅꯪꯒꯤ ꯄꯥꯔꯁꯣꯅꯦꯜꯒꯨꯝꯕꯗꯤꯍ ꯍꯥꯏꯒꯅꯨ ꯍꯥꯏꯕꯅꯤ
ꯑꯣ ꯑꯩꯒꯤ ꯄꯔꯁꯅꯦꯜ ꯁꯨꯔꯥ
ꯅꯠꯇ ꯄꯁꯅꯦ ꯅꯪ ꯄꯁꯅ ꯍꯥꯏꯕ ꯁꯤꯗꯤ ꯃꯣꯏꯗꯤ ꯑꯣꯟ ꯀꯩꯅꯣ ꯇꯧꯕꯅꯤꯅꯀꯣ ꯅꯪꯒꯤ ꯄꯥꯔꯁꯣꯅꯦꯜ ꯗꯤꯇꯦꯜꯁꯀꯨꯝꯕꯗꯨꯣ ꯍꯥꯏꯒꯅꯨ ꯍꯥꯏꯕꯅꯦꯕ
ꯑꯣ
ꯍꯧꯖꯦ ꯅꯅꯥꯖꯦ ꯀꯟꯤ ꯀ ꯇꯔꯒ ꯂꯩꯌꯦꯦ
ꯑꯩꯁꯦ ꯍꯧꯖꯤꯛꯁꯤ ꯑꯗꯨꯝ ꯑꯗꯨꯝ ꯀꯔꯤ ꯍꯥꯏ ꯇꯆꯔ ꯑ ꯀꯔꯝꯍꯥꯏꯅ ꯍꯥꯏꯒꯅꯤ ꯍꯣꯏ ꯑꯥꯔꯠ ꯑꯦꯟ ꯀꯜꯆꯔꯒꯤꯀꯣ
ꯍꯥ
ꯔꯦ ꯀꯜ ꯆꯔꯉꯤꯀꯣ
ꯑꯥ
ꯑꯥꯔꯠ ꯑꯦꯟ ꯀꯜꯆꯔ ꯑꯣꯔꯒꯅꯥꯏꯖꯦꯁꯟ ꯑꯃꯒꯤꯁꯨ ꯌꯥꯎ ꯑꯗꯨꯝ ꯔꯟ ꯇꯧꯔꯒ ꯂꯩꯌꯦ ꯑꯦꯟ ꯗꯦꯟ ꯏꯁꯥ ꯑꯩꯒꯤ ꯄꯥꯔꯁꯅꯦꯜꯒꯤ ꯑꯣꯏꯅꯀꯣ
ꯑꯥ ꯑꯥ
ꯄꯔꯁꯅꯦꯜꯒꯤ ꯑꯣꯏꯅꯁꯨ ꯑꯗꯨꯝ ꯏꯁꯇꯥꯔꯠ ꯑꯞ ꯃꯆꯥ ꯕꯤꯖꯤꯅꯦꯁ ꯃꯆꯥ ꯇꯧ ꯏꯁꯇꯥꯔꯠ ꯑꯞ ꯍꯩꯔꯒ ꯂꯩꯌꯦ ꯅꯪꯗꯤ ꯀꯔꯤ ꯀꯔꯤ ꯇꯧꯕ꯭ꯔꯥ
ꯑꯩꯗꯤ ꯂꯥꯏꯔꯤꯛ ꯇꯝꯃꯤ
ꯑꯣ ꯑꯣ ꯀꯔꯤ ꯑꯦ ꯀꯔꯤ ꯇꯧ ꯀꯔꯤ ꯀꯔꯤ ꯇꯝꯕ ꯍꯧꯖꯤꯀꯣ ꯀꯂꯦꯖ ꯀꯕ ꯂꯣꯏꯔꯦ ꯃꯥꯁꯇꯔ ꯃꯥꯁꯇꯔ
ꯍꯣꯏ ꯅꯔꯁ ꯇꯝꯃꯦ
ꯀꯣꯂꯦꯁꯅꯦꯕ
ꯍꯣꯏ
ꯑꯣ ꯀꯔꯤ ꯀꯔꯤꯒꯤꯗ ꯀꯥꯕ꯭ꯔꯥ ꯀꯣ ꯀꯗꯥꯏ ꯃꯐꯝꯗ ꯀꯥꯕ꯭ꯔꯥ
ꯎ ꯅꯔꯁ ꯇꯝꯃꯦ ꯅꯔꯁ ꯇꯥꯃꯦ ꯅꯔꯁ
ꯑꯣ ꯑꯣꯅꯔꯁ ꯇꯝꯃꯦꯕꯀꯣ ꯑꯠꯆꯥ ꯑꯠꯆꯥ ꯑꯠ ꯌꯥꯝ ꯐꯩꯌꯦꯅ ꯑꯗꯣ ꯑꯩꯁꯨ ꯈꯟꯕꯅꯤ ꯅꯪ ꯑꯗꯨ ꯀꯔꯤ ꯍꯥꯏꯁꯤꯔꯥ ꯅꯪꯒꯤ ꯄ꯭ꯔꯣꯐꯥꯏꯜꯗꯨ ꯑꯗꯨ ꯌꯦꯡꯕꯗ ꯅꯪꯁꯦ ꯑꯩꯈꯣꯏ ꯇ꯭ꯔꯥꯏꯕꯦꯜꯁꯨ ꯃꯥꯟꯕꯀꯣ
ꯑ ꯑ
ꯁꯤ ꯁꯤ ꯇ꯭ꯔꯕꯦꯜꯁꯃꯥꯟꯕꯅꯤꯗ ꯀꯣ ꯆꯨꯝꯕ ꯂꯥꯛꯑ꯭ꯔꯥ ꯈꯪꯗꯦ ꯁꯨꯝ ꯋꯥꯔꯤ ꯁꯥꯟꯅꯕ ꯌꯦꯡꯁꯤꯅ ꯑꯩ ꯊꯥꯕꯅꯦꯕꯀꯣ ꯑꯣ ꯅꯪ ꯍꯣꯏ ꯅꯪꯒꯤ ꯀꯔꯤ ꯍꯥꯏꯁꯤꯔꯥ ꯅꯪꯒꯤ ꯁꯛꯇꯨꯁꯨ ꯌꯦꯡꯕꯗꯁꯨ ꯌꯥꯝꯅ ꯁꯤꯝꯄꯜ ꯑꯣꯏꯌꯦ ꯑꯗꯨꯒ ꯍꯧꯖꯤꯛ ꯅꯪꯅ ꯍꯥꯏꯕ ꯅꯪꯒꯤ ꯄ꯭ꯔꯣꯐꯦꯁꯟꯗꯁꯨꯀꯣ ꯑꯗꯨꯒ ꯑꯗꯨꯒꯁꯨ ꯌꯥꯝꯅ ꯌꯥꯝꯅ ꯀꯩ ꯍꯥꯏꯖꯔꯦ ꯆꯠꯅꯩ
ꯑ
ꯍꯥꯏꯗꯤ ꯅꯪꯁꯦ ꯁꯨꯝ ꯋꯥ ꯉꯥꯡꯕꯗꯨꯁꯨ ꯏꯪ ꯇꯞꯄꯀꯣ ꯑ ꯍꯣꯏ ꯨ ꯏꯪ ꯇꯞꯄ ꯅꯪꯒꯤ ꯁꯛꯁꯨ ꯌꯥꯝꯅ ꯀꯨꯜ ꯑꯣꯏꯌꯦ ꯌꯥꯝ ꯏꯪꯉꯦ ꯍꯥꯏꯕꯇꯥꯔꯦ
ꯑꯣꯐ
ꯎꯝ ꯎꯝ ꯎꯝ ꯑꯗꯨꯒ ꯅꯪꯁꯨ ꯇ꯭ꯔꯥꯚꯦꯜꯁꯨ ꯑꯣꯏꯕꯅꯤꯅ ꯑꯗꯨꯝ ꯌꯦꯡꯕꯗ ꯑꯗꯨꯝ ꯈꯪꯈ꯭ꯔꯦꯕ ꯑꯩꯁꯦ ꯁꯤꯁꯦ ꯀꯔꯤꯒꯨꯝꯕ ꯑꯃꯗꯤ ꯁꯣꯏꯗꯅ ꯇꯧꯔꯝꯒꯗꯧꯕ ꯃꯥꯜꯂꯤꯅ ꯈꯟꯕꯅꯦꯕ ꯑꯗꯨꯗ ꯆꯨꯝꯁꯨ ꯆꯨꯝꯃꯦ ꯑꯗꯨ ꯅꯪꯗꯤ ꯍꯧꯖꯤꯛ ꯀꯗꯥꯏꯗ ꯂꯩꯕ꯭ꯔꯥꯀꯣ ꯍꯥꯏꯗꯤ ꯍꯣꯇꯦꯜꯗ ꯂꯩꯕ꯭ꯔ ꯑꯣ ꯑꯣ ꯑꯗꯨ ꯅꯪꯅ ꯍꯧꯖꯤꯛ ꯅꯔꯁꯤꯡ ꯇꯝꯕꯁꯦ ꯀꯗꯥꯏꯗ ꯇꯧꯕ꯭ꯔꯥ ꯍꯥꯏꯗꯤ ꯒꯕꯔꯃꯦꯟꯒꯤꯗ ꯇꯧꯕ꯭ꯔꯥ ꯄ꯭ꯔꯥꯏꯚꯦꯠꯀꯤꯗ ꯇꯧꯕ꯭ꯔꯥ
ꯑ ꯄ꯭ꯔꯥꯏꯚꯦꯠꯒꯤꯗ ꯇꯧꯑꯦ
ꯑꯥꯎꯠꯁꯥꯏꯠꯇꯔꯥꯁꯤ ꯑꯩꯈꯣꯏ ꯑꯩꯈꯣꯏ ꯃꯅꯤꯄꯨꯔꯗ ꯔ
ꯏꯝꯐꯥꯜꯗꯅꯤ
ꯑꯣ ꯑꯣ ꯀꯔꯝꯕ ꯏꯟꯁꯇꯤꯇ꯭ꯌꯨꯠꯇ ꯇꯧꯕ꯭ꯔ ꯀꯣ
ꯎꯝ ꯑ ꯅꯦꯛꯁ ꯇꯥꯏꯝ ꯍꯥꯏꯕꯤꯅꯦ
ꯍꯣꯏ ꯗ ꯀꯩꯁꯨꯨꯀꯥꯏꯗꯦ ꯑꯗꯨꯕꯨꯗꯤ
ꯎꯝ ꯑꯗꯨ ꯀꯔꯤ ꯍꯁ꯭ꯔꯥ ꯑ ꯁ ꯎꯨꯡ ꯂꯥꯏ ꯀꯔꯤ ꯍꯥꯏꯁꯔꯦ ꯑꯩꯈꯣꯏꯒꯤ ꯋꯥ ꯉꯥꯡꯕꯗꯀꯣ
ꯑꯥ
ꯍ ꯑꯗꯨꯁꯨ ꯐ꯭ꯂꯣ ꯑꯃ ꯂꯩꯇꯕꯁꯨ ꯌꯥꯗꯕꯅꯦꯕ ꯁꯤꯒꯤꯁꯦ ꯑꯃꯨꯛ ꯑꯗꯨꯃꯥꯏꯅ ꯍꯥꯏꯌꯦꯦꯕꯀꯣ ꯑꯗꯨ ꯑꯗꯨ ꯌꯦ ꯑꯗꯣ ꯀꯔꯤ ꯍꯥꯏꯁꯤꯔꯦ ꯑꯗꯨꯝ ꯁꯤꯗꯨꯅ ꯅꯠꯇ꯭ꯔꯁꯨ ꯑꯇꯣꯞꯄꯗꯀꯣ ꯑꯗꯨꯝ ꯑꯗꯨꯝ ꯆ ꯇꯧꯁꯦ ꯑꯗꯨꯒ ꯇꯣꯄꯤꯛꯇꯣ ꯑꯃ ꯂꯩꯕ ꯇꯥꯔꯒꯗꯤ ꯑꯗꯨꯒꯤ ꯇꯣꯄꯤꯛꯇꯣ ꯁꯤꯗ ꯑꯗꯨꯝ ꯋꯥꯔꯤ ꯁꯅꯕꯁꯨ ꯌꯥꯏꯅꯀꯣ ꯎꯝ ꯑꯗꯨꯅꯁꯨ ꯐꯩꯌꯦꯕ ꯅꯠꯇ꯭ꯔꯥ ꯍꯥꯏꯗꯤ ꯑꯩꯈꯣꯏꯒꯤ ꯄꯥꯔꯁꯣꯅꯦꯜꯒꯤꯗꯨꯗꯤ ꯑꯗꯨꯝ ꯖꯁ ꯑꯇꯣꯞꯄꯗ ꯐꯖꯅ ꯀꯟꯐꯥꯝ ꯈꯪꯅꯔꯒꯗꯤ ꯑꯗꯨꯒꯤ ꯋꯥꯔꯤ ꯁꯥꯟꯅꯅꯤꯡꯕ ꯄꯣꯠ ꯂꯥꯏꯛ ꯁꯝ ꯇꯣꯄꯤꯛꯁ ꯀꯣ ꯑꯗꯨꯒꯨꯝꯕ ꯂꯩꯔꯦ ꯑꯗꯨꯒꯨꯝꯕ ꯂꯩꯔꯦ ꯑ ꯑꯁꯤꯗ ꯑꯗꯨꯝ ꯋꯥꯔꯤ ꯁꯥꯟꯅꯕꯁꯨ ꯅꯔꯁꯨ ꯑꯩꯈꯣꯏꯒꯤ ꯀꯝꯐꯣꯔꯇꯦꯕꯜꯁꯨ ꯑꯣꯏꯒꯗꯕ꯭ꯔꯥ ꯃꯜꯂꯦ ꯑꯩꯒꯤ ꯋꯥꯈꯜꯗꯨꯀꯣ ꯑꯗꯣ ꯅꯪꯗꯤ ꯀꯔꯤ ꯈꯟꯕ꯭ꯔꯥ ꯑꯗꯨꯗꯤ ꯈꯪ
ꯑꯩ ꯆꯆ
ꯎꯝ ꯑꯗꯣ ꯅꯈꯣꯏ ꯍꯧꯖꯤꯛ ꯍꯣꯁꯇꯦꯜ ꯅꯪ ꯍꯧꯖꯤꯛ ꯇꯁꯦ ꯆꯍꯤ ꯀꯌꯥ ꯁꯨꯈ꯭ꯔꯕ
ꯆꯁꯤ ꯑꯅꯤꯁ ꯍꯔꯦ
ꯊ꯭ꯔꯤ ꯑꯅꯤ ꯁꯣꯏꯀꯣ ꯑꯣꯀꯦ
ꯍꯣꯏ ꯍꯣꯏ
ꯎ ꯑꯗꯨ ꯅꯪ ꯆꯍꯨꯝ ꯁꯨꯗꯧꯔꯦꯕꯀꯣ
ꯍꯣꯏ ꯑ
ꯗꯤ ꯍꯥꯏꯔꯤ ꯃꯩꯇꯩꯂꯣꯟꯁꯦ ꯐꯖꯅ ꯍꯩꯇꯦ ꯍꯥꯏ ꯉꯥꯡꯕꯗꯤ ꯐꯖꯅ ꯍꯩꯔꯒ
ꯑ
ꯉꯥꯡꯕꯗꯤ ꯐꯖꯅ ꯍꯩꯅ ꯉꯥꯡꯉꯦꯅ
ꯑ
ꯅꯪꯅ ꯉꯥꯡꯊꯣꯛꯄ ꯀꯤꯕꯒꯤ ꯑꯣꯏꯔꯝꯒꯅꯤ
ꯑꯗꯦ ꯆꯤꯗꯒ
ꯎꯝ ꯑꯗꯨꯗꯤ ꯀꯔꯤ ꯑꯣꯏꯕ꯭ꯔꯥ
ꯑ
ꯑꯗꯨꯗꯤ ꯀꯔꯤꯒꯤꯔꯕ
ꯀꯗꯅ
ꯑꯦ ꯅꯪꯅ ꯈꯪꯗ꯭ꯔꯗꯤ ꯀꯅꯥꯅ ꯈꯪꯒꯤꯦꯔ
ꯑꯗꯨ ꯃꯤ
ꯅꯪ ꯅꯁꯥꯅ ꯈꯪꯗ꯭ꯔꯗꯤ ꯀꯅꯥꯅ ꯈꯪꯒꯦꯔꯣ
ꯑꯗꯨ ꯁꯤꯅꯦ
ꯎꯝ ꯑꯗꯨ ꯑ ꯀꯩꯅꯣ ꯅꯨꯡꯗꯤ ꯀꯩꯅꯣꯒꯤ ꯈꯨꯜꯗꯗꯤ ꯆꯠꯄ ꯌꯥꯔꯔꯣꯏꯅꯦ ꯍꯧꯖꯤꯛꯇꯤꯀꯣ
ꯎꯝ
ꯈꯣꯟꯟꯗ ꯆ ꯀꯦ ꯍꯥꯏꯔ ꯍꯦꯂꯤꯀꯣꯄꯇꯔ ꯇꯣꯡꯅ ꯆꯠꯄ ꯇꯕ ꯅꯃꯦ
ꯍꯣꯏ ꯂꯝꯝꯕ ꯇꯣ ꯂ ꯁ꯭ꯂꯥꯏꯠ ꯇꯣꯦ
ꯂꯝꯕꯤꯗ ꯂꯦꯟꯁ꯭ꯂꯥꯏꯠ ꯇꯧꯕꯒꯤꯦꯔ
ꯍꯣꯏ ꯍꯣꯏ ꯂꯪꯕꯤ ꯇ ꯂꯦꯟꯁ꯭ꯂꯥꯏꯗ ꯇꯧꯕꯒꯤ ꯀꯔꯤꯁꯨ ꯐꯗꯦ ꯑꯗꯨꯕꯨ ꯌꯨꯝ ꯒꯥꯟꯙꯤ ꯆꯖꯒꯇꯤ
ꯑꯦ ꯅꯈꯣꯏꯒꯤ ꯂꯝꯕꯤꯗꯤ ꯀꯃꯥꯏꯅ ꯂꯦꯟꯁ꯭ꯂꯥꯏꯠ ꯇꯧꯈ꯭ꯔꯅꯦ ꯑꯩꯗꯤ ꯈꯪꯗꯦꯍꯦ
ꯍꯣꯏ ꯂꯁ ꯂꯥꯏ ꯇ
ꯅꯪ ꯍꯣꯏ ꯅꯪꯅ ꯍꯥꯏꯕꯗꯨꯁꯨ ꯑꯩꯗꯤ ꯒ꯭ꯌꯥꯟ ꯇꯥꯏꯌꯦ
ꯍꯣꯏ ꯑꯁꯤ ꯃꯅꯤ
ꯎꯝ ꯑꯗꯨ ꯅꯪꯒꯤ ꯆꯍꯤ ꯀꯌꯥ ꯁꯨꯈ꯭ꯔꯕ꯭ꯔꯀꯣ ꯥꯏꯚ ꯇ꯭ꯋꯦꯟꯇꯤ ꯐꯥꯏꯚ ꯇ꯭ꯋꯦꯟꯇꯤ ꯁꯤꯛꯁ
ꯇ꯭ꯋꯦꯟꯇꯤ ꯐꯥꯏꯚ ꯁꯗꯦ ꯇ꯭ꯋꯦꯟꯇꯤ ꯐꯣꯔꯁꯨ ꯁꯗꯦ ꯇ꯭ꯋꯦꯟꯇꯤ ꯊ꯭ꯔꯤꯁꯨ
ꯃꯥꯏꯅꯁ ꯇꯧꯔ ꯑꯗꯨ ꯃꯥꯏꯅꯁ ꯀꯌꯥ ꯇꯧꯔꯗꯤ ꯀꯌꯥ ꯁꯨꯈ꯭ꯔꯦ
ꯑ ꯇ꯭ꯋꯦꯟꯇꯤ ꯄ꯭ꯂꯁ ꯇ
ꯇ꯭ꯋꯦꯟꯇꯤ ꯄ꯭ꯂꯁ ꯀꯣ ꯐꯥꯏꯚ ꯎ ꯇ꯭ꯋꯦꯟꯇꯤ ꯄ꯭ꯂꯥꯁ ꯇꯨ ꯑꯣꯀꯦ ꯑꯣ ꯑꯣ ꯑꯣ ꯑ ꯑꯣ ꯍꯣ ꯑꯩꯗꯤ ꯑꯦꯕꯔꯒ꯭ꯔꯤꯟ ꯍꯥꯏ ꯇꯥꯔꯦꯀꯣ
ꯑ ꯏ ꯀꯦ ꯌꯥ
ꯑꯣꯝ
ꯀꯔꯤ ꯑꯦꯚꯔꯒ꯭ꯔꯤꯟꯒ ꯑꯦꯚꯔꯒ꯭ꯔꯤꯟ ꯑꯦꯚꯔꯒ꯭ꯔꯤꯟꯒꯤ ꯃꯃꯤꯡ ꯀꯔꯤꯒ
ꯎꯝ ꯑꯦꯔꯤꯅꯍꯕ ꯇꯥꯔꯗꯤ ꯂꯥꯏꯠ ꯇ ꯇꯤ ꯁꯤꯜꯚꯔ ꯖꯨꯕ꯭ꯂꯤꯗꯤ ꯂꯣꯏꯈ꯭ꯔꯦꯀꯣ
ꯑꯁꯥꯡ
ꯖꯨꯕꯂꯤꯡ ꯂꯣꯏꯈ꯭ꯔꯦꯀꯣ
ꯁꯃ
ꯁꯤꯜꯚꯔ ꯖꯨꯕ꯭ꯂꯤꯁꯨ ꯁꯤꯜꯚꯔ ꯖꯨꯕ꯭ꯂꯤꯁꯨ ꯂꯣꯏꯈ꯭ꯔꯦ
ꯑꯥ
ꯀ
ꯑ
ꯊꯥꯔꯇꯤꯁ ꯂꯥꯏꯛ ꯇ꯭ꯋꯦꯟꯇꯤ ꯐꯥꯏꯚ ꯀ꯭ꯔꯣꯁꯤꯡ ꯇꯧꯈ꯭ꯔꯒ ꯋꯤꯗꯤꯟ ꯊꯥꯔꯇꯤ ꯐꯥꯏꯚꯁꯦ
ꯑꯣꯐ
ꯋꯤꯗꯤꯟ ꯇ꯭ꯋꯦꯟꯇꯤ ꯐꯥꯏꯚ ꯇꯨ ꯊꯥꯔꯇꯤ ꯐꯥꯏꯚꯁꯦ ꯑꯗꯨꯝ ꯑꯦꯚꯔꯒ꯭ꯔꯤꯟ ꯍꯥꯏꯔꯒ ꯈꯪꯅꯕꯅꯦ
ꯑ
ꯃꯥꯅꯦ
ꯇ꯭ꯋꯦꯟꯇꯤ ꯐꯥꯏꯚ ꯇꯨ ꯊꯥꯔꯇꯤ ꯐꯥꯏꯚꯁꯦ ꯑꯗꯨꯝ ꯑꯦꯚꯔꯒ꯭ꯔꯤꯝ ꯍꯥꯏꯔꯒ ꯑꯗꯨꯝ ꯈꯪꯅꯕꯅꯦꯕꯀꯣ ꯎ ꯅ ꯇꯨ ꯀꯩꯅꯣ ꯍꯥꯏ ꯇꯔꯅꯦ ꯅꯠꯇꯨ ꯌꯪ ꯅꯠꯇꯨ ꯑꯣꯜ ꯀꯣ ꯀꯔꯤ ꯊ ꯍꯥꯏꯃꯦꯦ ꯇꯥꯔꯦ
ꯑꯣ
ꯑ ꯅꯈꯣꯏꯗꯤ ꯍꯧꯖꯤꯛ ꯃꯤ ꯀꯌꯥ ꯂꯩꯕ꯭ꯔꯥ ꯅꯪꯒꯤ ꯀꯩꯅꯣꯁꯦ
ꯑꯁ ꯇꯒꯤ ꯔꯨꯝꯂ
ꯍꯣꯏ ꯍꯣꯏ
ꯇꯔꯨ ꯇꯔꯥꯏꯠ ꯂꯩꯌꯦ
ꯑꯣ ꯑꯣꯟꯊꯣꯛꯇꯣꯛꯇ꯭ꯔꯦ ꯂꯩꯌꯦꯕꯀꯣ
ꯍꯣꯏ
ꯎꯝ ꯑꯗꯨꯗꯣ ꯑꯗꯨꯣ ꯑꯣ ꯅꯪꯗꯤ ꯀꯔꯤ ꯍꯥꯏꯁꯤꯔꯥ ꯀꯔꯤ ꯏꯟꯁꯥꯡ ꯅꯪꯗꯤ ꯀꯔꯤ ꯅꯪꯗ ꯍꯣꯁꯇꯦꯜ ꯂꯩꯕꯒꯤ ꯃꯌꯥꯡꯒꯤ ꯍꯋꯥꯏ ꯆꯥꯏ ꯍꯥꯏꯈ꯭ꯔꯣ ꯑꯗꯨꯗ ꯀꯩꯅꯣꯒꯤ ꯑꯇꯣꯞꯄꯒꯤ ꯍꯋꯥꯏꯗꯤ ꯆꯥꯗ꯭ꯔꯣ
ꯑꯇꯣꯞꯄꯒꯤ ꯍꯣꯏꯗꯤ ꯆ ꯆꯥꯗꯦ ꯍꯋꯥꯏ ꯑꯥ ꯀꯔꯤ ꯃꯆꯨ ꯌꯦꯂꯣꯒ ꯃꯆꯨ ꯕ꯭ꯂꯦꯛ